ꯑꯥ ꯇꯥꯏ
ꯇꯥꯕ꯭ꯔ
ꯇꯥꯔꯦ ꯇꯥꯔꯦ
ꯑ ꯁꯥꯎꯟꯁꯦ ꯁ꯭ꯂꯣ ꯆꯠꯄꯩ ꯇꯥꯏꯞꯇ ꯍꯜꯂꯣ
ꯇꯥꯏꯌꯦ ꯇꯥꯏꯌꯦ
ꯆꯠꯄꯩ ꯇꯥꯏꯞ ꯇꯧꯕ ꯀ ꯀꯩꯅꯣ ꯀꯥꯏꯗ ꯂꯩꯒꯦꯕ
ꯎꯝ ꯕ꯭ꯔꯣ ꯀꯩꯅꯣꯗꯣ ꯑ ꯃꯈꯣꯟꯗꯣ ꯀꯩꯅꯣ ꯈꯤꯇꯪ ꯅꯨꯡꯉꯥꯏꯇꯦꯕꯣ ꯀꯥꯏꯗ ꯂꯩꯒꯦ ꯅꯤꯟꯕꯩ ꯇꯥꯏꯞ ꯇꯧꯕ ꯍꯜꯂꯣ
ꯃꯈꯣꯟꯁꯦ ꯐꯖꯟꯅ ꯇꯥꯐꯝ ꯈꯪꯗ꯭ꯔꯦ ꯂꯧꯎꯕꯝ ꯑꯃ ꯈꯪꯗ꯭ꯔꯦ
ꯍꯜꯂꯣ ꯎꯨꯝ
ꯑꯗꯨꯝ ꯄꯥꯏꯒꯣꯀꯣ
ꯑꯥ ꯐꯩꯌꯦ ꯐꯩꯌꯦ
ꯇꯥꯕ꯭ꯔꯣ
ꯑꯥ ꯇꯥꯏ ꯇꯥꯏꯌꯦ ꯀꯥꯏꯗ ꯂꯩꯔꯨꯕꯩꯅꯣ
ꯀꯥ
ꯃꯈꯣꯟꯖꯦ ꯇꯥꯕꯝ ꯈꯪꯗ꯭ꯔꯕ ꯑ ꯀꯩꯅꯣꯒꯤ ꯑꯥ ꯆꯥꯛ ꯆꯥꯔꯕ ꯀꯃꯥꯏꯅ ꯇꯧꯕꯅꯣ
ꯑꯥ
ꯀꯩ ꯍꯥꯏꯕ ꯐꯖꯟ ꯇꯥꯗ꯭ꯔꯦ
ꯀꯩꯅꯣ ꯃꯈꯣꯟꯖꯦ ꯂꯣꯏ ꯆꯥꯏꯕꯩ ꯇꯥꯏ꯭ꯞ ꯇꯧꯋꯦꯕ ꯑꯩꯗꯤ ꯀꯩꯝ ꯈꯪꯗ꯭ꯔꯦ ꯑꯩꯒꯤ ꯑꯩꯈꯣꯟꯖꯤꯗꯤ ꯀꯩꯝ ꯇꯧꯗꯕ꯭ꯔꯥ ꯍꯜꯂꯣ ꯑꯩ ꯑꯝ ꯇꯥꯗ꯭ꯔꯦꯕꯣ
ꯎꯝ
ꯑꯩꯝ ꯊꯟ
ꯇꯥꯗꯦ ꯐꯖꯥ ꯇꯥꯗꯦ ꯅꯦꯠꯋꯥꯛꯅꯔ ꯀꯩꯅꯔꯣ ꯈꯪ ꯈꯪꯗ꯭ꯔꯦ
ꯍꯥꯥ
ꯀ ꯃꯈꯣꯟ ꯇꯗꯦ ꯐꯖꯅ ꯌꯥꯗꯕ ꯃꯥꯜꯂꯦ ꯀꯅꯥꯏꯗꯅꯣꯗꯤ ꯈꯪꯗꯦ ꯑꯩꯒꯤꯗꯗꯤ ꯃꯥꯟꯗꯦ ꯎꯨꯝ ꯑꯩꯒꯤ ꯊꯥ ꯍꯜꯂꯣ
ꯇꯥꯏꯌꯦ ꯇꯥꯏꯌꯦ
ꯑꯣ ꯔꯣꯟ ꯇꯥꯔꯖꯨ ꯑꯩꯉꯣꯟꯗ ꯐꯖꯅ ꯇꯥꯗꯕ ꯑꯗꯨꯗꯨꯒꯤ
ꯍꯥꯥ
ꯐꯥꯖꯅꯥ ꯇꯗ꯭ꯔꯖꯨ ꯑꯗꯨꯝ ꯉꯍꯥꯛꯇꯤ ꯁꯥꯥꯟꯅꯔꯁꯦꯕ ꯋꯥꯔꯤꯁꯤ
ꯑꯥ ꯍꯣꯏ ꯍꯣꯏ ꯍꯣꯏ ꯑꯗꯨꯝ ꯍꯥꯏꯗꯣꯛ ꯑꯣ ꯑ ꯆꯥꯛꯄꯨꯗꯤ ꯀꯩꯅꯣ ꯇꯧꯔꯦ ꯆꯥꯕ ꯀꯨꯏꯔꯦ ꯈꯔ
ꯀꯩ ꯃꯊꯦꯜ ꯆꯥꯕꯥ
ꯃꯊꯦꯜꯁꯦ ꯀꯩꯅꯣ ꯑꯩꯅꯥ ꯆꯥꯒꯤꯞꯗꯨꯕꯨ ꯑꯥ ꯌꯦꯅꯥ ꯈꯪꯕ꯭ꯔꯥ
ꯌꯦꯅꯥ
ꯑ ꯑꯃ ꯀꯩ ꯀꯩ ꯏꯁꯤꯡꯗ ꯏꯁꯤꯡꯗ ꯑꯃ ꯄꯥꯟꯕꯗꯨ ꯌꯦꯅꯥ ꯍꯥꯏꯕ꯭ꯔꯥ ꯑꯗꯨꯒꯤꯗꯣ ꯑꯃꯥ ꯏꯔꯣꯜꯂꯦ ꯑꯗꯥ ꯑꯗ ꯑꯗꯨꯗꯨꯒ ꯀꯥꯡꯍꯧ ꯑꯝꯒ ꯇꯧꯔꯒ ꯆꯥꯔꯦ ꯕ꯭ꯔꯣꯗꯤ ꯆꯥꯕ ꯀꯌꯥꯝ ꯀꯨꯏꯔꯒꯦ
ꯑꯩ ꯆꯥꯛ ꯆꯥꯗ꯭ꯔꯤ ꯄꯨꯡ ꯕꯥꯔꯣ ꯍꯦꯜꯂꯒ ꯆꯥꯗꯣꯏꯅꯤ ꯕꯔꯣ ꯃꯈꯥꯏ ꯍꯦꯜꯂꯒ
ꯎꯝ ꯀꯩ ꯀꯩ ꯃꯊꯦꯜꯗꯤ ꯈꯪꯕ꯭ꯔꯣ
ꯍ ꯑꯩ ꯊꯖ ꯍ
ꯍꯥꯥ
ꯍꯋꯥꯏ ꯉꯥꯛꯇ ꯅꯦꯕ ꯅꯨꯃꯤꯠ ꯈꯨꯗꯤꯡꯒꯤ ꯑꯥꯌꯨꯛ ꯅꯨꯃꯤꯗꯥꯡ
ꯍꯥꯏꯁ ꯑꯗꯨꯗꯤ ꯀꯩꯅꯣꯗ ꯂꯩꯕ ꯃꯥꯟꯗꯦꯗ ꯌꯨꯝ ꯅꯨꯡꯗ ꯂꯩꯕꯗꯤ ꯃꯥꯟꯗꯔꯦ ꯑꯣ ꯈꯪꯉꯕ ꯑꯩꯅ ꯑꯣ ꯀꯥꯏꯋꯥꯏꯗ ꯂꯩꯅꯣ
ꯌꯥꯗ ꯂꯩ
ꯍꯥ
ꯒꯨꯋꯥꯍꯑꯇꯤ ꯔꯣꯝꯗ ꯂꯩꯌꯦꯕ
ꯒꯨꯍꯥꯇꯤ ꯍꯥꯏꯔꯣ
ꯑꯥ
ꯑꯣ ꯑꯣ ꯍꯣꯁꯇꯦꯜ ꯃꯅꯨꯡ ꯑꯣꯏꯕꯒꯤ ꯀꯥ ꯃꯅꯨꯡ ꯑꯣꯏꯕꯒꯤ ꯑꯣꯏꯔꯝꯃꯅꯤ ꯃꯈꯣꯟꯁꯦ ꯅꯤꯜꯂꯤꯁꯦ
ꯕ ꯐꯦꯟ ꯊꯥꯗ꯭ꯔꯗꯤ ꯂꯩꯕ ꯌꯥꯗ꯭ꯔꯦ
ꯎꯝ ꯍꯧꯖꯤꯛ ꯀꯃꯥꯏꯅ ꯇꯧꯒꯦ ꯋꯦꯗꯔ ꯍꯥꯏꯗꯤ ꯅꯣꯡ ꯃꯪꯕ꯭ꯔꯥ ꯅꯠꯇ꯭ꯔꯥ ꯁꯥꯕ꯭ꯔꯣ
ꯑ ꯊ ꯋꯥ ꯀꯔ ꯀ ꯌꯥ ꯅꯅꯨꯡꯁꯥ
ꯎꯝ ꯀꯩꯅꯣ ꯑꯥ ꯀꯩ ꯍꯥꯏꯕ ꯀꯩꯅꯣꯗ ꯂꯩꯔꯤꯁꯦ ꯒꯨꯍꯥꯇꯤ ꯂꯩꯔꯤꯁꯦ ꯀꯩꯒꯤꯅꯣ ꯀꯣꯆꯤꯡꯒꯤꯔꯣ ꯅꯠꯇ꯭ꯔꯒ ꯀꯃꯥꯏꯅꯅꯣ
ꯀꯁꯦ ꯀꯩꯅꯣ ꯀꯣꯂꯖ ꯗꯤꯄ꯭ꯂꯣꯃꯥ ꯎꯕ ꯇꯔ
ꯑꯣ ꯗꯤꯄ꯭ꯂꯣꯃꯥ ꯑꯣ ꯐꯩ ꯐꯩ ꯑꯗꯨꯕꯨꯗꯤ
ꯁꯃꯤꯁꯇꯔ ꯑꯃ ꯂꯣꯏꯒꯦꯅꯦ ꯁꯃꯤꯁꯇꯔ ꯍꯟꯗꯛꯇ ꯍꯥꯏꯥꯏꯞ ꯀꯥꯗꯧꯕ ꯑꯦꯀꯒꯝꯁꯨ ꯂꯣꯏꯈꯤꯗ꯭ꯔ ꯌꯥꯝꯅ ꯉꯥꯎ ꯆꯠꯅꯔꯒ ꯂꯩꯕ ꯍꯥꯏꯇꯥꯔꯦ ꯑꯗꯨꯅ ꯁꯁꯝ ꯅꯥꯀꯟꯗ ꯈꯔ ꯍ
ꯐꯩꯌꯦ ꯑꯗꯨꯁꯨ ꯑꯗꯨꯝ ꯍꯥꯏꯗꯤ ꯂꯦꯝꯕ ꯃꯇꯝꯗ ꯃꯥꯡꯍꯜꯂ ꯂꯩꯗꯣꯏ ꯁꯣꯛꯄꯨꯗꯤꯀꯣ ꯀꯩꯅꯣ ꯀꯔꯝ ꯀꯥꯟꯗ ꯍꯥꯏꯗꯤ ꯀꯩꯅꯣ ꯑꯦꯛꯖꯥꯝ ꯂꯣꯏꯈꯤꯕꯩ ꯊꯣꯔꯛꯑꯔꯣꯏꯗ꯭ꯔꯣ
ꯑꯩꯗ ꯑꯩ ꯑꯩ ꯆꯦ ꯁꯨꯝ ꯅꯥꯀꯟ ꯆꯪꯉꯛꯄꯗꯒꯤ ꯑꯃꯨꯛ ꯐꯥꯎꯕ ꯌꯨꯝ ꯊꯣꯛꯇ꯭ꯔꯤ ꯍꯥꯏꯇꯥꯔꯦ ꯆꯍꯤ ꯑꯅꯤꯃꯨꯛ ꯁꯤꯜꯂꯦ
ꯀꯩꯒꯤꯗ ꯌꯨꯝꯛ ꯍꯣꯏ ꯌꯨꯝ ꯊꯣꯛꯂꯛꯀꯅꯣ ꯍꯥꯏꯕ ꯑꯣ ꯊꯣꯛꯂꯛꯀꯅꯨ ꯍꯥꯏꯕꯔ ꯅ ꯅꯪꯅ ꯊꯣꯛꯅꯤꯡꯗꯕꯩꯗꯕ
ꯑꯦ ꯍꯥꯏꯗꯤ ꯏꯔꯥꯡꯁꯨ ꯂꯩꯕꯅꯤꯅ ꯑꯩꯣꯏ ꯁꯨꯇꯤꯁꯨ ꯌꯥꯝ ꯀꯨꯏꯅꯂꯩꯕ ꯅꯠꯇꯦꯌꯕ
ꯑꯥ
ꯐꯂꯥꯢꯠ ꯇꯤꯛꯀꯦꯠ ꯍꯥꯏꯔꯦ ꯂꯤꯁꯤꯡ ꯇꯔꯨꯛ ꯇꯔꯦꯠ ꯇꯧꯏ ꯁꯤꯗꯦ ꯍꯜꯂꯛꯄꯩꯁꯨ ꯂꯥꯛꯄꯁꯨ ꯃꯇ ꯂ ꯁꯤꯗꯥ ꯂꯩꯕꯅ ꯐꯥꯗꯧꯕ ꯍꯥꯏꯗꯤ ꯂꯤꯁꯤꯡ ꯇꯔꯨꯛ ꯇꯔꯦꯠ ꯇꯨ ꯑꯈꯣꯏꯅ ꯁꯤꯖꯤꯟ ꯅꯕꯅ ꯐꯥꯗꯧꯕ ꯎꯦ
ꯍꯣꯏꯑꯗꯨꯁꯨ ꯐꯥꯏꯅꯦ ꯀꯣꯔꯁ ꯂꯣꯏꯔꯒ ꯑꯣꯏꯅ ꯇꯧꯔꯒꯁꯨ ꯍꯜꯂꯒꯦ ꯁꯤꯅꯦꯕ ꯒꯨꯍꯥꯇꯤꯗꯁꯨ ꯃꯣꯏ ꯍꯋꯥꯏ ꯊꯣꯡꯕ ꯑꯗꯨꯝ ꯄꯤꯖ ꯂꯩꯔꯕ ꯍꯥꯏꯁꯦ ꯅ ꯃꯩꯇꯩ ꯀꯌꯥꯝ ꯂꯩꯒꯦ
ꯑꯩꯁ ꯑꯩꯈꯣꯏ ꯑꯩꯈꯣꯏ ꯂꯝꯗꯝꯗꯒꯤ ꯑꯅꯤꯈꯛꯇꯅꯦ ꯏꯕꯥꯅꯤ
ꯎꯝ ꯑꯣ ꯅꯣꯏ ꯂꯝꯂꯣꯝꯗ ꯑꯗꯣ ꯀꯩꯅꯣ ꯇꯧꯕ꯭ꯔꯥ ꯃꯩꯇꯩꯗꯤ ꯑꯗꯨꯝ ꯌꯥꯎ꯭ꯔꯕ
ꯑꯣꯖꯥ ꯈꯔꯁꯨ ꯃꯩꯇꯩ ꯃꯩꯇꯩ ꯑꯣꯖꯥ ꯈꯔꯁꯨ ꯌꯥꯁꯥꯏ
ꯑꯗꯨꯝ ꯑꯍꯥꯟꯕ ꯆꯪꯕꯗꯗꯤ ꯀꯃꯥꯏꯅ ꯇꯧꯒꯦ ꯂꯣꯟ ꯂꯤ ꯀꯃꯥꯏ ꯇꯧꯒꯦ
ꯑꯗꯨꯝ ꯀꯩꯅꯣꯗ ꯉꯥꯡꯅꯕ꯭ꯔꯕ ꯍꯤꯟꯗꯤꯗ ꯉꯥꯡꯅꯕ꯭ꯔꯕ
ꯑꯩꯁꯨ ꯀꯣꯂꯦꯖ ꯂꯣꯏ ꯀꯩꯅꯣ ꯇꯧꯈꯤꯕꯒꯤ ꯁꯨꯇꯤ ꯊꯥꯕꯒꯤ ꯂꯣꯏ ꯇꯧꯐꯝ ꯈꯪꯗꯗꯅ ꯇꯧꯔꯤꯅꯤꯅꯤ ꯍꯧꯖꯤꯛ
ꯑꯩ ꯑꯩ ꯖꯨ ꯕ꯭ꯔꯣꯒ ꯆꯞ ꯃꯥꯟꯅꯩ ꯑꯩ ꯍꯟꯗꯛ ꯍꯥ
ꯀꯩ ꯀꯣꯂꯦꯁ ꯇ ꯇꯧꯕ
ꯑꯣ ꯀꯩꯅꯣꯗ ꯑꯦꯟ ꯑꯥꯏ ꯇꯤꯗ ꯍꯜꯂꯣ
ꯎꯝ ꯀꯩ ꯍꯥꯏꯕꯅꯣ ꯇꯥꯗ꯭ꯔꯦ
ꯌꯨꯝꯗ ꯑꯗꯨꯝ ꯂꯩꯔꯦ ꯍꯧꯖꯤꯛ
ꯑꯥ ꯌꯨꯝꯗ ꯌꯨꯝꯗ ꯁꯨꯇꯤ ꯂꯩꯕꯩ ꯌꯨꯝꯗ ꯂꯩꯌꯦ ꯁꯨꯇꯤ ꯂꯣꯏꯔꯕꯅꯤꯅ ꯑꯥꯗꯁꯨ ꯍꯣꯁꯇꯦꯜꯗꯨꯁꯨ ꯃꯤ ꯀꯅꯥꯁꯨ ꯂꯩꯅꯗꯦ ꯑꯗꯨꯗꯨꯅ ꯌꯨꯝꯗ ꯑꯗꯨꯝ ꯂꯩꯔꯕ
ꯅꫭꯏ ꯂꯣꯏ ꯆꯠꯅꯈ꯭ꯔꯕꯣ
ꯎꯝ ꯑꯗꯨꯅꯣꯏ ꯀꯩꯅꯣ ꯇꯧꯕ ꯌꯥꯏ ꯀꯩꯅꯣ ꯍꯥꯏꯗꯤ ꯁꯨꯇꯤꯁꯨ ꯂꯩꯔꯕꯅꯤꯅ ꯑꯗꯥꯏꯋꯥꯏꯗ ꯀꯣꯏꯕ ꯀꯣꯏꯕ ꯈꯣꯠꯄ ꯆꯠꯄ ꯌꯥꯔꯦ ꯀꯩꯅꯣ ꯍꯥꯏꯗꯤ ꯏ ꯏꯔꯥꯡ ꯂꯩꯔꯁꯨ ꯑꯗꯣ ꯀꯩꯁꯨ ꯌꯥꯝꯅ ꯀꯩꯅꯣ ꯇꯧꯕꯗꯤ ꯑꯣꯏꯔꯣꯏꯅ ꯑꯗ ꯑꯗꯥꯋꯥꯏꯗꯗꯤ
ꯁꯥꯕꯩ ꯆꯠꯅꯤꯡꯗꯕꯅꯦꯕ
ꯒꯨꯍꯥꯇꯤꯒꯤ
ꯇꯥꯕ꯭ꯔꫭ
ꯍꯜꯂꯣ
ꯇꯥꯔꯦ ꯇꯥꯔꯦ ꯄꯨꯡꯇꯥꯠ ꯇꯠꯈꯤꯕ
ꯀꯩꯅꯣ ꯃꯐꯝꯗ ꯀꯩ ꯒꯨꯍꯥꯇꯤ ꯀꯥꯏ ꯃꯐꯝꯗꯅꯣꯕꯨ ꯂꯩ
ꯑꯈꫭꯏ ꯂꯩꯔꯤꯁꯦꯗꯥꯏꯔꯦꯛ ꯒꯨꯍꯥꯇꯤꯗꯖꯨ ꯅꯠꯇꯦ ꯑꯁꫭꯝ ꯅꯥꯀꯟ ꯈꯤꯇꯪ ꯍꯥꯏꯗꯤ ꯕꯔ꯭ꯃꯄꯨꯨꯇ꯭ꯔ ꯂꯥꯟꯊꯣꯛꯑꯒ ꯁꯥꯏꯠꯇ ꯑꯁꯣꯝ ꯍꯥꯏꯗꯤ ꯑꯦꯝꯁ ꯂꯩꯕ ꯁꯥꯏꯠꯇ
ꯑꯣ ꯀꯩ ꯀꯩ ꯀꯣꯂꯦꯁ ꯃꯃꯤꯡꯅꯣ
ꯍꯥꯥ
ꯐꯖꯅ ꯇꯥꯗ꯭ꯔꯦꯕꯣ
ꯑꯣ ꯄꯦꯇ꯭ꯔꯣꯀꯦꯃꯤꯀꯦꯜꯒꯤꯀꯣ ꯕ꯭ꯔꯣꯗꯤ ꯀꯩꯗ ꯇꯧꯔꯤꯅꯣ ꯕ꯭ꯔꯥꯟꯁ ꯁꯦ
ꯍꯥꯥ
ꯍꯥꯏꯗꯤ
ꯑꯩꯅ ꯍꯥꯏꯗꯤ ꯕ꯭ꯔꯥꯟꯁꯇꯧ ꯗꯤꯄ꯭ꯂꯣꯃꯥ ꯇꯧꯔꯤꯁꯦ ꯀꯩꯗꯅꯣꯕ
ꯁꯤ ꯀꯣꯂꯦꯁꯤ ꯁꯤ
ꯎꯝ ꯎꯝ ꯆꯥꯛ ꯆꯥꯔꯕꯗꯤ ꯆꯥꯛꯇꯣ ꯀꯩꯅꯣ ꯇꯧꯔꯛꯗ꯭ꯔꯣ ꯃꯣꯏꯅ ꯊꯤꯜꯂꯛꯀꯗ꯭ꯔꯣ ꯅꯠꯇ꯭ꯔꯒ ꯅꯣꯏꯅ ꯂꯧꯕ ꯆꯠꯇꯣꯏꯔꯣ
ꯑꯥ
ꯑꯣꯏꯅ ꯂꯩ ꯎꯔꯗꯣꯏꯅ
ꯑꯣ ꯇꯧꯔ ꯆꯥꯖꯕꯀꯣ ꯑꯇꯣꯞꯄ ꯀꯩꯅꯣꯒꯤ ꯍꯥꯏꯗꯤ ꯀꯩꯅꯣ ꯇꯧꯕ ꯍꯣꯁꯇꯦꯜꯗꯒꯤ ꯃꯄꯥꯟ ꯊꯣꯛꯄ ꯈꯣꯠꯄ ꯇꯧꯕꯗꯤ ꯀꯩꯝꯇ ꯑ ꯑꯊꯤꯡꯕ ꯂꯩꯇꯕ꯭ꯔꯥ
ꯁꯋꯥꯥꯏꯗꯤ ꯌꯥꯃꯤ
ꯑꯣ ꯑꯌꯨꯛꯀꯤ ꯄꯨꯡ ꯃꯉꯥꯗꯅꯦ ꯅꯨꯃꯤꯗꯥꯡ ꯑꯋꯥꯏꯐꯥꯎꯗꯤ ꯑꯗꯨꯝ ꯊꯣꯛꯄ ꯌꯥꯕ ꯍꯜꯂꯣ
ꯑꯣ ꯍꯣꯏ ꯎꯝ
ꯀꯩꯅꯦ ꯃ ꯃꯇꯝ ꯍꯧꯖꯤ ꯂ ꯃꯥꯂꯦ
ꯎꯝ ꯎꯝ